ꯇꯥꯏꯌꯦ ꯇꯥꯏ
ꯀꯩꯩꯅꯣꯝꯇ ꯍꯪꯒꯦꯅꯅꯦ ꯑꯩꯖꯦ ꯐꯣꯟ ꯇꯧꯔꯛꯏꯅꯤꯅꯦ ꯍꯣꯕꯦ ꯍꯣꯕꯦ ꯅꯤꯡꯁꯤꯉꯛꯇꯅ ꯑꯃꯗ ꯑꯃꯗ ꯃꯌꯥꯝ ꯇꯧꯔꯨꯔꯕꯅꯦ ꯐꯣꯟꯁꯦ
ꯑꯣ ꯍꯪꯉꯣ ꯍꯪꯉꯣ ꯀꯩ ꯍꯪꯒꯦ ꯍꯥꯏꯅꯣ
ꯑꯣ ꯀꯩꯅꯣꯗꯣ ꯎꯝ ꯅꯪꯒꯤꯅꯦ ꯅꯍꯥꯟꯃꯨꯛꯀ ꯅꯪꯅ ꯀꯩꯅꯣꯒ ꯂꯩꯔꯒ ꯇꯨꯒꯤꯕꯗꯣ ꯐꯨꯔꯤꯠ ꯐꯤꯒ ꯂꯩꯔꯒ ꯇꯨꯕꯗꯣ
ꯑꯥ
ꯑꯩꯖꯦ ꯁꯣꯟꯗ ꯊꯕꯛ ꯈꯔ ꯆꯠꯊꯣꯛ ꯆꯠꯀꯗꯧ ꯈꯣꯠꯀꯗꯧ ꯂꯩꯔꯛꯑꯕ ꯑꯗꯨꯒꯤꯅꯦ ꯑ ꯀꯌꯥ ꯀꯌꯥꯒ ꯄꯤꯒꯤꯒꯦ ꯅꯪ ꯇꯨꯕꯗꯣ ꯅꯣꯏꯗꯣꯝꯗ ꯅꯪ ꯅꯍꯥꯟꯃꯨꯛ ꯇꯨꯈꯤꯒꯨꯝꯕ ꯇꯧꯕꯗꯣ ꯑꯗꯨꯏꯁꯨ ꯑꯝꯇ ꯍꯪꯒꯦꯅ ꯑꯩꯁꯦ ꯃꯔꯤ ꯃꯔꯤ ꯐꯣꯟ ꯇꯧꯔꯛꯏꯅꯤꯅꯦ
ꯑꯣ ꯀꯔꯝꯕ ꯐꯨꯔꯤꯠꯅꯣ ꯅꯪ ꯈꯨꯗꯥꯡ ꯑꯁꯥꯡꯕꯤ ꯇꯨꯒꯦ ꯍꯥꯏꯔꯣ ꯑꯇꯦꯟꯕꯤ
ꯑꯧ ꯑꯅꯤꯒꯤ ꯑꯅꯤ ꯇꯧꯒꯦ ꯇꯧꯅꯦꯕꯀꯣ ꯁꯥꯡꯕꯒ ꯇꯦꯟꯕꯒ ꯇꯧꯒꯦ ꯑꯗꯣ ꯅꯪꯅꯕꯨꯗꯤ ꯅꯁꯥ ꯈꯔ ꯄꯥꯏꯗꯅꯀꯣ ꯑꯩꯉꯣꯟꯗꯒꯤ ꯑꯗꯣ ꯅꯣꯏꯒꯤ ꯅꯍꯥꯟꯃꯨꯛ ꯂꯧꯕꯗꯣ ꯃꯤꯇꯔ ꯀꯌꯥꯒ ꯂꯧꯒꯤꯒꯦꯕ ꯅꯪꯒꯤ
ꯑ ꯑꯩ ꯑꯩꯅ ꯐꯨꯔꯤꯠ ꯇꯨꯕ ꯑꯍꯨꯝ ꯇꯨꯏꯗꯅ ꯑꯩꯗꯤ
ꯑꯥ
ꯑꯉꯧꯕ ꯃꯆꯨꯒ ꯑꯉꯥꯡꯕ ꯃꯆꯨ ꯑꯃꯒ ꯂꯩꯕꯗꯣ ꯃꯤꯇꯔ ꯑꯃꯒ ꯇꯪꯈꯥꯏ ꯑꯃꯒ ꯇꯪꯈꯥꯏ ꯂꯩꯔꯦ
ꯎꯝ
ꯑꯃ ꯑꯉꯥꯡꯕꯗꯨꯅ ꯃꯤꯇꯔ ꯑꯅꯤ ꯂꯩꯔꯦ ꯑꯗꯨꯒ ꯑꯅꯤ ꯇꯨꯔꯦꯕ
ꯑꯣ
ꯑꯗꯨꯒ ꯑꯃꯅ ꯑꯃ ꯇꯪꯈꯥꯏ ꯂꯧꯔꯒ ꯑꯃ ꯉꯧꯕꯗꯨꯅ ꯈꯨꯗꯥꯡ ꯄꯣꯝꯊꯣꯛꯄꯤꯗꯣ ꯇꯨꯔꯦ
ꯑꯥ
ꯑꯗꯨꯒ ꯑꯗꯨꯝ ꯑꯩꯒꯤꯗꯤ ꯀꯣꯟꯅꯒꯔ꯭ꯦ ꯃꯅꯨꯡꯒꯤ ꯐꯤꯗꯛ ꯅꯨꯡꯗꯛꯀ ꯂꯩꯔꯒ ꯅꯪꯒ ꯀꯩꯁꯨꯝ ꯌꯥꯝ ꯈꯦꯠꯅꯔꯣꯏꯗ
ꯑꯣ ꯀꯩꯅꯣ ꯇꯧꯒꯦ ꯇꯧꯕꯅꯦ ꯈꯨꯗꯥꯡ ꯁꯥꯡꯉꯒꯅ ꯈꯔ ꯍꯦꯟꯅ ꯆꯪꯕ꯭ꯔꯣ ꯑꯗꯨꯕꯣ
ꯎꯝ ꯆꯪꯗꯣꯏꯅꯦ ꯈꯨꯗꯥꯡꯗꯣ ꯍꯥꯄꯛꯇꯣꯏꯅꯤꯅꯦ ꯑꯩꯒꯤꯗꯤꯅꯦ ꯈꯨꯗꯥꯡꯗꯣ ꯑꯇꯦꯟꯕ ꯉꯥꯛꯇ ꯑꯣꯏꯕ ꯍꯥꯏꯗꯤ ꯍꯥꯞ ꯇꯪꯈꯥꯏ ꯍꯨꯗꯥꯡ ꯇꯪꯈꯥꯏ ꯑꯣꯏꯕ ꯑꯃꯒ ꯀꯨꯟ ꯇꯪꯈꯥꯏꯗꯩꯩ ꯈꯔ ꯇꯦꯡꯈꯠꯄ ꯑꯅꯤ ꯑꯃꯒ ꯑꯗꯨꯃꯥꯏꯅ ꯇꯧꯈꯤꯕꯅꯦ ꯑꯗꯨꯒꯤ ꯌꯥꯝ ꯄꯨꯗꯤ ꯆꯪ
ꯑꯣ ꯍꯣꯏ ꯍꯣꯏ ꯑꯗꯨꯒꯤ ꯑꯩꯁꯦ ꯅꯪꯁꯦ ꯃꯣꯏ ꯍꯧꯖꯤꯛꯀꯥꯟꯅꯦ ꯐꯣꯟꯗꯅꯦ ꯍꯪꯗꯤ ꯍꯪꯉꯨꯔꯕꯅꯦꯕ ꯑꯩꯁꯦ ꯃꯣꯏ ꯑꯗꯨꯝ ꯌꯣꯟꯗ꯭ꯔꯅꯦ ꯊꯥꯒꯠꯂꯛ ꯈꯣꯠꯂꯒꯅꯦ ꯃꯃꯟꯖꯦ ꯌꯥꯝ ꯌꯥꯝ ꯍꯥꯏꯕ ꯑꯗꯨꯒꯤ ꯑꯩꯁꯦ ꯈꯪꯉꯦꯕ ꯑꯗꯨꯗ ꯑꯩꯁꯦ ꯑꯁ ꯅꯍꯥꯃꯨ ꯇꯨꯝꯒꯤꯒꯨꯝ ꯇꯧꯕꯅꯦ ꯑꯝꯇ ꯅꯤꯡꯁꯤꯡꯉꯦ ꯅꯉꯣꯟꯗ ꯑꯝꯇ ꯍꯪꯒꯦꯅ ꯑꯗꯣ ꯀꯩꯅꯣꯗꯤ ꯑ ꯑꯇꯨꯃꯟꯒꯗꯤ ꯀꯌꯥ ꯂꯧꯒꯦ ꯅꯣꯏ ꯑꯗꯨꯗ ꯇꯨꯕꯗꯨꯕꯣ
ꯑꯥ ꯑꯗꯨ ꯃꯤ ꯑꯇꯨꯃꯟꯗꯣ ꯑꯝꯇ ꯃꯥꯟꯅꯗꯕꯅꯦꯕ ꯑꯩ ꯑꯩꯒꯤꯗꯨꯗꯤ ꯏꯆꯥꯅꯨꯄꯤ ꯑꯃꯅ ꯇꯨꯕꯤꯕꯅꯦꯕ ꯑꯩꯅ ꯐꯤꯗꯛꯇꯣ ꯂꯩꯔꯒ ꯄꯨꯔꯒ ꯃꯉꯣꯟꯗ ꯄꯤꯔꯦꯗꯅ ꯑꯗꯨꯒ ꯃꯥꯅ ꯀꯞꯅꯨꯡ ꯀꯩꯀꯩꯗꯣ ꯂꯣꯏꯅ ꯍꯥꯞꯄꯒ ꯐꯤꯗꯛꯇꯣ ꯑꯩꯅ ꯄꯨꯊꯣꯛꯑꯕꯅꯤꯅ ꯐꯤ ꯑꯇꯨꯕꯒꯤ ꯃꯃꯟꯗꯣ ꯂꯨꯄꯥ ꯆꯍꯨꯝ ꯆꯅꯤ ꯆꯍꯨꯝ ꯑꯗꯨꯃꯥꯏꯅ ꯇꯪ ꯄꯤꯔꯛꯑꯣꯅ ꯑꯣꯏꯅ ꯍꯥꯏꯔꯒ ꯂꯍꯧꯔꯦ
ꯑꯣ ꯎꯝ
ꯑꯗꯨꯒ ꯑꯇꯩ ꯑꯇꯩ ꯃꯐꯝꯗ ꯇꯨꯕꯗꯣ ꯆꯍꯨꯝ ꯑꯇꯨꯃꯟ ꯆꯍꯨꯝꯗꯤ ꯑꯗꯨꯝ ꯂꯧꯅꯕꯅꯦ ꯅꯪ ꯑꯇꯣꯞꯄꯗ ꯑꯝꯇ ꯇꯨꯗ꯭ꯔꯤꯕꯣ ꯅꯪ ꯑꯇꯣꯞꯄꯗ ꯑꯝꯇ ꯇꯨꯗ꯭ꯔꯤꯕꯣ
ꯑꯧ ꯇꯨꯗꯦꯕ ꯑꯩꯗꯣ ꯍꯥꯏꯗꯤ ꯑꯌꯥꯝꯕꯅ ꯂꯩꯔꯒꯨꯝꯕ ꯑꯗꯨꯝ ꯂꯤꯠ ꯂꯦꯕꯀꯣ ꯑꯗꯨꯗꯅꯦ ꯇꯨꯕꯁꯦ ꯀꯩꯅꯣ ꯇꯧꯗꯕ ꯑꯃ ꯁꯤꯡꯉꯒ ꯇꯨꯕꯁꯤꯡꯁꯦ ꯃꯑꯣꯡ ꯃꯥꯟꯅ ꯄꯩꯁꯥꯗꯤ ꯌꯥꯝ ꯌꯥꯝ ꯂꯧꯕ ꯑꯗꯨꯒꯅꯦ ꯍꯦꯛꯇꯅꯦ ꯂꯣꯏꯔꯛꯑꯒꯗꯤ ꯐꯖꯔꯝꯗꯕ ꯑꯩꯈꯣꯏ ꯑꯗꯥꯏꯗꯗꯤ ꯂꯩꯗꯤ ꯌꯥꯝ ꯂꯩꯕ ꯌꯥꯝ ꯂꯩꯃꯟꯗꯅ ꯖꯨꯠ ꯆꯥꯗꯕꯗꯣ ꯑꯝꯇ ꯑꯃ ꯄꯩꯁꯥꯅ ꯌꯥꯝ ꯌꯥꯝ ꯂꯧꯍꯧꯔꯅꯤ ꯂꯣꯏꯔꯛꯄꯗꯅ ꯐꯤꯠꯇꯤꯡꯗꯣ ꯍꯦꯛꯇ ꯐꯖꯗꯕ ꯑꯗꯨꯒꯤꯅꯦ ꯑꯩꯁꯦ ꯇꯟꯗꯅ ꯀꯌꯥ ꯇꯨꯗꯦꯕ ꯑꯣꯏꯅ ꯅꯥꯞꯀ ꯂꯧꯔ ꯇꯨꯕꯗꯨꯗꯤ ꯂꯩꯔꯨꯔꯒ ꯑꯗꯨꯝ ꯄꯪꯂꯤꯠ ꯂꯤꯠꯄꯅꯦ ꯑꯗ ꯍꯟꯗꯛꯇꯤ ꯈꯔ ꯂꯨꯍꯣꯡꯕ ꯀꯩꯀꯥꯁꯨ ꯈꯔ ꯆꯠꯀꯗꯧꯕ ꯈꯣꯠꯀꯗꯧꯕ ꯌꯥꯝ ꯂꯩꯔꯦ ꯑꯗꯨꯗꯨꯅ ꯑꯩꯁꯦ ꯀꯩꯅꯣ ꯁꯨꯝ ꯇꯧꯒꯦꯅ ꯇꯧꯕꯅꯦ
ꯑꯣ ꯇꯨꯋꯣ ꯇꯨꯋꯣ ꯑꯗꯣ ꯑꯩꯈꯣꯏꯒꯤ ꯑꯉꯥꯡꯗꯣ ꯑꯗꯨꯗꯤ ꯍꯩꯗꯤ ꯍꯩꯕꯅꯦꯕ ꯍꯥꯏꯗꯤ ꯃꯥꯅ ꯇꯨꯕꯗꯣ ꯑꯗꯨꯝ ꯐꯗꯤ ꯐꯖꯅ ꯑꯗꯨꯝ ꯂꯥꯛꯇꯤ ꯂꯥꯛꯑꯦ ꯑꯩꯉꯣꯟꯗ ꯆꯥꯟꯅꯕꯩꯔꯥ ꯅꯠꯇ꯭ꯔꯒ ꯇꯝꯕꯕꯨꯗꯤ ꯉꯝꯄꯣꯠꯇꯦꯗ ꯃꯣꯏꯁꯨ ꯃꯤꯅꯤꯅ ꯎꯝ ꯍꯥꯏꯗꯤ ꯊꯤꯕꯁꯨ ꯑꯗꯨꯝ ꯌꯥꯎꯔꯛꯇꯣꯏꯅꯦꯕ
ꯍꯣꯏ ꯍꯣꯏ ꯑꯗꯨꯕꯨꯗꯤ ꯑꯗꯣ ꯍꯩꯔꯗꯤꯅꯦ ꯑꯗꯨꯝ ꯑꯌꯥꯝꯕꯅꯗꯤ ꯐꯗꯤ ꯐꯖꯒꯟꯕꯅꯦ ꯍꯥꯏꯗꯤ ꯅꯥꯞ ꯂꯧꯔ ꯇꯨꯕ ꯄꯣꯠꯅꯤꯗꯅ ꯃꯣꯏꯅ ꯁꯥ ꯀꯠꯂꯒ ꯇꯨꯗꯧ ꯅꯠꯇꯦꯕ ꯅꯥꯞꯇꯨꯕꯨ ꯆꯞ ꯆꯥꯅ ꯂꯧꯍꯧꯔꯒ ꯀꯛꯑꯒ ꯑꯗꯨꯝ ꯇꯧꯔꯗꯤ ꯖꯨꯠꯇꯣ ꯆꯥꯒꯗꯧꯕ ꯈꯪꯗꯦ ꯀꯃꯥꯏ ꯂꯧꯕꯅꯣ ꯈꯪꯗꯦ ꯍꯣꯡꯀ꯭ꯔꯣꯛ ꯍꯣꯡꯀ꯭ꯔꯣꯛꯀꯨꯝꯕ ꯍꯦꯛꯇ ꯂꯥꯎꯋꯦꯕ ꯑꯩꯈꯣꯏꯅꯒ ꯇꯧꯕꯁꯤꯡꯁꯦ ꯑꯗꯨꯗꯨꯒꯤꯅꯦ ꯒ꯭ꯌꯥꯟ ꯑꯃ ꯇꯥꯗꯅ ꯑꯩꯁꯦ ꯐꯤꯁꯦ ꯈꯪꯗꯤꯌꯦ ꯍꯧꯖꯤꯛ ꯀꯥꯟꯁꯤꯅꯅꯦ ꯐꯤꯁꯦ ꯀꯩꯅꯣ ꯑꯩꯅꯅꯦ ꯍꯪꯕꯗꯅꯦ ꯌꯥ ꯃꯣꯏ ꯌꯣꯜꯂꯤꯁꯤꯡꯗꯣ ꯍꯪꯉꯨꯕꯗꯅꯦ ꯑꯁꯤ ꯌꯥ ꯑꯃꯅ ꯑꯃ ꯍꯥꯏ ꯑꯃꯅ ꯑꯃ ꯍꯥꯏ ꯍꯥꯏ ꯃꯃꯤꯡꯁꯤꯡꯗꯨꯕꯨ ꯀꯔꯤꯅꯣ ꯑꯩꯈꯣꯏꯗꯤ ꯑꯗꯨꯃꯥꯏꯅ ꯑꯗꯨꯒꯨꯝꯕꯩ ꯃꯔꯝꯗ ꯌꯥꯝ ꯍꯦꯟꯅꯁꯨ ꯈꯪꯕ ꯅꯠꯇꯕꯅꯤꯅꯅꯦ ꯀꯔꯤ ꯀꯔꯤ ꯃꯃꯤꯡꯅꯣꯒ ꯈꯪꯗꯦꯅꯦ ꯑꯩꯕꯣ
ꯎꯝ ꯕꯖꯥꯔꯒꯤ ꯑꯃ ꯀꯩꯅꯣꯒꯤ ꯄꯔꯦꯡꯗꯨꯗꯒꯤ ꯌꯦꯡꯕ꯭ꯔꯣ ꯅꯪꯅ
ꯑꯣ ꯌꯦꯡꯗ꯭ꯔꯤꯌꯦ ꯑꯩꯁꯦ ꯅꯪꯉꯣꯟꯗ ꯍꯥꯟꯅ ꯍꯪꯉꯒꯅꯦ
ꯎꯝ
ꯅꯪ ꯍꯧꯖꯤꯛꯀꯤ ꯇꯨꯕꯝꯗꯣ ꯌꯥꯅꯤ ꯈꯣꯠꯅꯤ ꯍꯥꯏ ꯇꯥꯔꯗꯤ ꯑꯩꯁꯦ ꯕꯖꯥꯔꯒꯤꯗꯨꯗ ꯆꯠꯂꯒ ꯍꯪꯁꯨ ꯑ ꯐꯤ ꯌꯥꯝ ꯌꯣꯟꯕꯗꯨꯕꯨꯗꯤ ꯈꯪꯉꯦ ꯄꯥꯛꯅ ꯂꯩꯗꯕꯒꯤ ꯈꯪꯗꯤ ꯈꯪꯗꯕ ꯑꯗꯨ ꯎꯗꯤ ꯑꯗꯨꯝ ꯎꯏꯗꯅꯀꯣ ꯑꯗꯨꯗ ꯆꯪꯉꯒ ꯍꯪꯉꯨꯔꯁꯤꯔꯅ ꯈꯜꯂꯤꯅꯤ
ꯑꯣ ꯍꯪꯉꯣ ꯑꯗꯨꯃꯥꯏꯅ ꯑꯗꯨꯒꯅꯦ ꯃꯣꯏꯅꯁꯨ ꯑꯗꯨꯝ ꯇꯥꯛꯄꯤꯔꯛꯄꯅꯦ ꯑꯩ ꯐꯨꯔꯤꯠꯁꯦ ꯁꯨꯃꯥꯏꯅ ꯇꯨꯒꯦ ꯇꯧꯕꯅꯦ ꯈꯨꯗꯥꯡꯗꯨ ꯁꯥꯡꯍꯟꯗꯣꯏꯅꯤ ꯅꯠꯇ꯭ꯔꯒ ꯇꯦꯜꯍꯟꯗꯣꯏꯅꯦ ꯑꯗꯨꯗꯤ ꯐꯤꯗꯛꯁꯦ ꯀꯌꯥꯃꯨꯛ ꯆꯪꯕ ꯌꯥꯏ ꯀꯥꯏꯅ ꯍꯥꯏꯕ ꯀꯥꯟꯗꯅꯦ
ꯎꯝ
ꯃꯣꯏꯅ ꯁꯤꯕꯧꯒꯤ ꯃꯅꯨꯡꯗ ꯆꯪꯒ ꯅꯤ ꯑꯗꯨꯒ ꯃꯅꯨꯡꯗ ꯊꯥꯅꯕꯅ ꯁꯤ ꯑꯣꯏꯒꯗꯕꯅꯤ ꯑꯗꯨ ꯂꯣꯏꯅꯃꯛ ꯍꯥꯏꯔꯛꯄꯅꯦꯕ
ꯎꯝ
ꯅꯪ ꯆꯠꯂꯒ ꯈꯪꯉꯅꯤ ꯑꯗꯨꯗꯤ
ꯍꯣꯏ ꯍꯣꯏ ꯑꯗꯨꯅ ꯐꯔꯅꯤ ꯑꯩꯁꯨꯅꯦ ꯀꯩꯅꯣꯖꯤꯗꯅꯦ ꯍꯧꯖꯤꯛꯀꯥꯟꯁꯦ ꯑꯁ ꯂꯨꯍꯣꯡꯕꯑꯣ ꯀꯩꯌꯣ ꯇꯧꯕꯒꯤ ꯆꯤꯟꯗ꯭ꯔꯗꯣ ꯌꯥꯝꯅ ꯑꯃ ꯑꯗꯣ ꯈꯔꯕꯨ ꯊꯨꯅ ꯄꯤꯕꯤꯌꯨ ꯌꯥꯔꯛꯀꯗ꯭ꯔꯣ ꯂꯨꯍꯣꯡ ꯄꯟꯊꯥꯅꯤꯅ ꯆꯤꯜꯂꯝꯃꯣꯏꯗ꯭ꯔꯣ
ꯑꯗꯣ ꯅꯪꯅ ꯑꯡ ꯑꯩꯗꯣ ꯁꯤꯐꯥꯎꯒꯤ ꯃꯇꯝꯗ ꯇꯨꯕꯤꯕ ꯉꯝꯒꯗ꯭ꯔꯅ ꯍꯥꯟꯅ ꯍꯪꯗ꯭ꯔꯗꯤ ꯌꯥꯔꯣꯏꯌꯦ ꯑꯃ ꯍꯥꯏꯗꯤ ꯃꯣꯏꯁꯨ ꯂꯨꯍꯣꯡ ꯄꯟꯊꯥꯒ ꯑꯣꯏꯕꯅꯤꯅ ꯑꯣꯔꯗꯔꯗꯣ ꯂꯧꯁꯜꯂꯝꯗꯣꯏꯅꯦꯕ ꯂꯧꯎꯁꯜꯂꯝꯕꯗꯨꯒꯤ ꯃꯔꯛꯇ ꯄꯠ ꯂꯥꯎꯅ ꯊꯠꯄ ꯌꯥꯕ ꯑꯣꯏꯔꯗꯤ ꯍꯥꯏꯗꯤ ꯑꯗꯨꯝ ꯊꯠꯂꯛꯀꯅꯤ ꯅꯠꯇ꯭ꯔꯒ ꯁꯨꯡꯌꯥ ꯌꯥꯔꯣꯏꯗꯕ ꯃꯤꯒꯤ ꯂꯨꯍꯣꯡꯕꯒꯤ ꯀ꯭ꯌꯨꯗ ꯂꯦꯡꯉꯒ ꯑꯊꯨꯕ ꯉꯥꯛꯇ ꯑꯣꯏꯔꯗꯤ ꯅꯪꯒꯤꯗꯣ ꯑꯃꯨꯛ ꯁꯠꯄ ꯌꯥꯔꯣꯏꯗꯣꯏꯅꯦꯕ ꯑꯗꯨ ꯁꯠꯄ ꯌꯥꯍꯟ ꯒꯦꯅ ꯍꯥꯏꯔꯗꯤ ꯈꯤꯇꯪ ꯃꯥꯡꯖꯧꯅꯅ ꯅꯪꯅ ꯑꯩꯗꯣ ꯁꯤꯒꯤ ꯇꯥꯡ ꯃꯉꯥ ꯅꯠ ꯇ꯭ꯔꯒ ꯇꯔꯨꯛꯇ ꯁꯤꯗ ꯄꯥꯝꯃꯤ ꯅ ꯍꯥꯏꯔꯗꯤ ꯃꯥꯡ ꯃꯥꯅꯁꯨ ꯌꯥꯅꯕ ꯁꯤꯜꯂꯛꯑꯒꯦꯅ ꯍꯥꯏꯔꯛꯄ ꯌꯥꯏꯗꯅ ꯑꯗꯨꯃꯥꯏꯅ ꯌꯦꯡꯗ꯭ꯔꯗꯤ ꯌꯥꯔꯣꯏꯌꯦ ꯍꯥꯏꯐꯦꯠ ꯍꯥꯟꯅ ꯍꯪꯕ
ꯍꯣꯏ ꯑꯗꯨꯅꯦ ꯑꯩꯁꯦ ꯈꯔ ꯋꯥꯠꯂꯤꯀꯥꯟꯗꯨꯗ ꯚꯥꯞꯇꯣ ꯑꯣꯏꯍꯧꯗꯅ ꯅꯪꯉꯣꯟꯗ ꯍꯥꯟꯅ ꯍꯪꯉꯧꯔꯝꯃꯁꯨ ꯍꯦꯛ ꯐꯗꯧꯕ ꯑꯗꯨꯁꯨ ꯍꯪꯍꯧꯗ꯭ꯔꯦꯕ ꯇꯧꯏꯁꯦ ꯍꯧꯖꯤꯛꯇꯅꯦ ꯂꯥꯁ ꯑꯋꯥꯔꯁꯤꯗ ꯑꯩꯁꯦ ꯁꯨꯝ ꯅꯤꯡꯁꯤꯡꯉꯀꯥꯟꯗ ꯑꯁ ꯃꯗꯨ ꯑꯝꯇ ꯍꯪꯒꯦꯅ ꯑꯗꯨꯗꯤ ꯅꯪꯅ ꯍꯪꯉꯛꯄꯗꯤ ꯌꯥꯅꯤꯅꯀꯣ ꯄꯥꯎ ꯐꯥꯎꯅꯕꯤꯕ ꯈꯣꯠ
ꯑꯧ ꯌꯥꯅꯤ ꯌꯥꯅꯤ ꯌꯥꯕꯗꯤ ꯑꯗꯨꯅꯦ ꯅꯥꯞꯇꯣ ꯑꯣꯟꯕꯗꯣ ꯑꯗꯨꯗꯤ ꯑꯃꯨꯛ ꯆꯠꯅꯗ꯭ꯔꯗꯤ ꯌꯥꯔꯣꯏꯗꯣ
ꯍꯣꯏ ꯍꯣꯏ ꯑꯗꯨꯕꯨꯗꯤ ꯂꯥꯛꯀꯦ ꯍꯥꯏꯗꯤ ꯅꯥꯞꯇꯨꯗꯤꯅꯦ ꯅꯍꯥꯃꯨꯛꯁꯨ ꯁꯨꯅꯦ ꯑꯃ ꯑꯥ ꯏꯃꯥꯟꯅꯕꯤ ꯑꯃꯒ ꯇꯧꯔꯒ ꯇꯧꯕꯗꯅꯦ ꯑꯗꯨꯝ ꯑꯁ ꯑ ꯑꯩꯈꯣꯏꯅ ꯇꯧꯖꯔꯒ ꯁꯨꯃꯥꯏꯅ ꯑꯗꯨꯝ ꯇꯨꯔꯛꯑꯣ ꯅꯥꯞꯇꯣꯅ ꯍꯥꯏꯔꯒ ꯇꯧꯋꯦ ꯑꯗꯨꯕꯨꯗꯤ ꯑꯩꯈꯣꯏꯅ ꯆꯠꯂꯨꯗꯕꯩꯖꯨꯅꯤ ꯅꯥꯞꯇꯣ ꯀꯌꯥ ꯆ ꯕꯀꯣ
ꯍꯣꯏ
ꯑꯗꯨꯏ ꯑꯃ ꯃꯥꯡꯉꯒ ꯇꯣꯛꯈꯤꯕꯗꯨꯗꯅꯦ
ꯎꯝ ꯑꯣ ꯅꯥꯞꯇꯨ ꯐꯖꯅꯕꯨ ꯂꯧꯍꯧꯔꯗꯤ ꯑꯗꯨꯝ ꯐꯖꯅ ꯑꯗꯨꯝ ꯇꯨꯖꯔꯛꯁꯅꯤꯗ ꯃꫭꯏ ꯄꯪꯁꯣꯏ ꯁꯣꯏ ꯌꯥꯄꫭꯠꯇ‌ꯦꯗ ꯃꯣꯏꯁꯨ ꯊꯨꯕ ꯈꯣꯠꯄꯒꯤ ꯄꯪꯇꯨꯗ ꯇꯨꯁꯟꯕ ꯌꯥꯄꯣꯟꯗꯦ ꯃꯤꯒꯤꯁꯨ ꯄꯩꯁꯥ ꯂꯧꯔꯤꯕꯅꯤꯅ
ꯎꯝ ꯑꯗꯣ ꯃꯥꯗꯤ ꯐꯖꯅꯒ ꯑꯗꯨꯝ ꯇꯨꯕ ꯈꯣꯠꯄ ꯐꯖꯅ ꯆꯠꯇꯤ ꯆꯠꯂꯕ꯭ꯔꯣ
ꯎꯝ ꯇꯨꯗꯤ ꯇꯨꯔꯕꯅꯦ ꯍꯥꯏꯗꯤ ꯀꯩꯅꯥꯒꯤ ꯐꯨꯔꯤꯠꯀ ꯌꯥꯝ ꯇꯨꯔꯕꯅꯦ ꯑꯗꯒꯤꯅꯦ ꯍꯦꯟꯋꯥꯛ ꯆꯠꯄꯒꯗꯣ ꯑꯗꯨꯝ ꯆꯠꯂꯕꯅꯦ ꯌꯥꯝ ꯍꯩ
ꯎꯝ ꯑꯣ ꯑꯗꯣ ꯂꯨꯄꯥ ꯀꯌꯥꯒ ꯂꯧꯏ ꯅꯣꯏꯒꯤ ꯍꯧꯖꯤꯛꯀꯥꯟꯒꯤ ꯑꯃ ꯂꯨꯍꯣꯡꯕꯗ ꯄꯨꯔꯥꯒ ꯁꯦꯠꯅꯕ ꯍꯦꯕꯤ ꯋꯥꯔꯛꯀ ꯑꯣꯏꯅꯒ ꯇꯧꯅꯕꯒꯗꯨꯁꯨ ꯑꯗꯨꯝ ꯇꯨꯏ ꯅꯠꯇ꯭ꯔꯣ
ꯑꯥ ꯑꯥ ꯇꯨꯕꯅꯦ ꯑꯗꯨꯒꯤ ꯍꯦꯟꯋꯥꯛ ꯆꯠꯄꯗꯣ ꯑꯗꯨꯗꯤ ꯍꯦꯟꯋꯥꯛ ꯍꯦꯟꯋꯥꯛ ꯑꯗꯨꯒꯤ ꯃꯈꯥ ꯄꯣꯜꯂꯦꯕ
ꯎꯝ
ꯍꯥꯏꯗꯤ ꯌꯥꯝ ꯀꯨꯡꯅ ꯆꯠꯂꯒꯅ ꯄꯩꯁꯥ ꯍꯦꯜꯂꯦ ꯑꯗꯩꯒꯤ ꯄꯥꯅ ꯆꯠꯂꯒꯅ ꯆꯅꯤ ꯆꯍꯨꯝ ꯈꯤꯇꯪ ꯍꯦꯛ ꯂꯧꯔꯦ ꯑꯗꯨꯃꯥꯏꯅ ꯑꯗꯨꯝ ꯇꯧꯕꯅꯤ ꯃꯣꯏꯗꯣ ꯍꯥꯏꯗꯤ ꯐꯨꯔꯤꯠ ꯐꯨꯔꯤꯠꯇꯨꯒꯤ ꯃꯈꯥ ꯄꯣꯜꯂꯦꯗꯅ ꯑꯗꯨꯗꯤ
ꯎꯝ
ꯑꯗꯨ ꯅꯪꯗꯤ ꯎꯝ ꯀꯩꯅꯥꯒꯤ ꯅꯠꯇꯕꯗꯅ ꯍꯦꯟꯋꯥꯛꯇꯣ ꯀꯩꯁꯨꯝ ꯌꯥꯝꯅ ꯀꯩꯅꯣ ꯇꯧꯔꯝꯃꯣꯏꯗ
ꯑꯩꯈꯣꯏ ꯌꯥꯝꯅꯒ ꯆꯠꯂꯣꯏꯗ ꯍꯥꯏꯗꯤ ꯑꯩꯈꯣꯏꯗꯤ ꯀꯩꯁꯨ ꯌꯥꯝꯅ ꯇꯣꯏꯅ ꯀꯦꯔ ꯆꯠꯄꯁꯨ ꯅꯠꯇꯕꯅꯤꯅꯅꯦ ꯑꯌꯨꯛ ꯅꯨꯡꯊꯤꯟꯗꯒ ꯆꯠꯄ ꯈꯣꯠꯄ ꯄꯗꯗꯤ ꯌꯥꯛꯃꯟꯕꯗꯨꯁꯨ ꯍꯦꯛ ꯆꯥꯟꯅꯗꯦ ꯑꯃ ꯖꯤꯡꯖꯥꯡ ꯖꯤꯡꯖꯥꯡ ꯂꯥꯎꯕꯩ ꯇꯥꯏꯞꯇ ꯇꯧꯋꯤ ꯈꯤꯇꯪ ꯆꯝꯇꯛ ꯋꯥꯏꯇꯛ ꯇꯧꯕꯅ ꯆꯥꯟꯅꯕ ꯆꯥꯟꯅꯩꯌꯦꯕ ꯑꯩꯈꯣꯏꯗꯗꯤ ꯇꯣꯏꯅ ꯆꯠꯊꯣꯛꯄ ꯃꯤ ꯅꯠꯇꯕꯅꯤꯅꯀꯣ
ꯍꯣꯏ ꯍꯣꯏ ꯅꯪ ꯌꯥꯝ ꯆꯤꯟ ꯃꯌꯥꯝ ꯍꯥꯞꯆꯤꯟꯕꯗꯨꯁꯨ ꯑꯃ ꯐꯖꯗꯦ ꯀꯨꯏꯅꯁꯨ ꯆꯠꯀꯗꯕ ꯃꯥꯟꯗꯦ ꯏꯆꯝ ꯆꯝꯕꯗꯨꯅ ꯍꯌꯦꯡ ꯍꯥꯞ ꯍꯥꯞꯆꯤꯟꯅꯤꯡꯉꯥꯒꯅ ꯍꯥꯞꯆꯜꯂꯦ ꯂꯧꯊꯣꯛꯅꯤꯡꯂꯀꯥꯟꯗ ꯂꯧꯊꯣꯛꯄꯕꯨꯗꯤ ꯌꯥꯕꯨꯗꯤ ꯌꯥꯔꯝꯅꯤꯕꯣ ꯏꯁꯥꯅ ꯇꯧꯖꯕ ꯌꯥꯕꯅꯤꯗ ꯅꯪ ꯐꯣꯟꯗꯒꯨꯝꯕ ꯑꯗꯨꯝ ꯌꯦꯡꯉꯥꯒꯅꯦ ꯎꯝ ꯆꯟꯗꯣꯟ ꯂꯩꯔꯒ ꯌꯦꯇꯨꯝꯅ ꯐꯣꯠꯄꯕꯨ ꯀꯌꯥꯝ ꯂꯨꯅꯤꯒꯦ ꯑꯗꯨꯝ ꯈꯨꯗꯥꯡ ꯅꯨꯡꯗꯥꯡ ꯉꯛꯗ ꯑꯗꯨꯝ ꯈꯔ ꯑꯗꯨꯝ ꯍꯥꯞꯆꯤꯟꯕ ꯀꯩꯁꯨꯝ ꯀꯥꯏꯗꯦ ꯃꯣꯏꯒꯤꯗ ꯇꯧꯗꯅ ꯄꯩꯁꯥ ꯇꯤꯡꯗꯅ ꯇꯧꯔꯁꯨ
ꯍꯣꯏ ꯑꯗꯨꯅꯗꯤ ꯐꯗꯣꯏ ꯄꯣꯠꯅꯤ ꯍꯥꯏꯗꯤ ꯑꯩꯅ ꯇꯥꯏꯃꯤꯡꯁꯦ ꯂꯩꯇꯕꯒꯤꯅꯦ ꯑꯃ ꯏꯊꯟꯇ ꯐꯣꯠ ꯂꯩꯕ ꯐꯪꯉꯔꯣꯏꯗ꯭ꯔꯅ ꯈꯟꯕꯩ ꯇꯧꯕꯩ ꯋꯥꯅꯤꯗꯣ ꯑꯗꯨꯅꯕꯨꯗꯤ ꯐꯔꯤ ꯄꯣꯠꯅꯤ ꯂꯨꯄꯥ ꯆꯅꯤ ꯆꯍꯨꯝ ꯑꯔꯦꯝꯕꯗ ꯇꯤꯡꯗꯣꯏꯗꯣ ꯌꯥꯝꯅ ꯑꯥ ꯈꯨꯠ ꯆꯪꯅ ꯍꯦꯛꯇ ꯀꯩꯅꯥꯒꯤ ꯂꯤꯠꯅꯕ ꯃꯤ ꯃꯔꯛꯇ ꯁꯣ ꯇꯧꯅꯕꯗꯨ ꯅꯠ ꯇꯦ ꯍꯥꯏꯕ ꯑꯗꯩ ꯐꯤ ꯏꯟꯁꯤꯟꯕꯒ ꯑꯌꯥꯝꯕꯁꯨ ꯂꯤꯠꯄ ꯑꯣꯏꯕꯒꯤ ꯀꯌꯥꯁꯨ ꯎꯁꯨ ꯎꯗꯦꯗ ꯁꯨꯝ ꯂꯤꯠ ꯂꯤꯠꯂꯤꯕ ꯍꯥꯏꯗꯨꯅꯤ ꯍꯧꯖꯤꯛꯒꯥꯟꯗꯤ ꯊꯕꯛ ꯆꯠꯄꯁꯦ ꯐꯤ ꯏꯜꯂꯒ ꯂꯣꯏ ꯆꯠ ꯗꯣ ꯑꯩꯈꯣꯏꯁꯨ ꯉꯥꯏꯔꯦ ꯂꯣꯏꯅ
ꯍꯣꯏ ꯃꯃꯥꯡꯗꯅꯦ ꯏꯆꯦ ꯑꯃꯒꯤ ꯇꯨꯢ ꯀꯨꯏꯗ꯭ꯔꯤ ꯄꯣꯔꯛꯄ ꯃꯥꯒꯤ ꯃꯥꯒꯤꯗꯨꯅ ꯐꯤꯗꯛꯇꯒꯤ ꯀꯩꯗꯒꯤ ꯂꯣꯏꯅꯃꯛ ꯄꯨꯊꯣꯛꯍꯜꯂꯒ ꯇꯨꯕꯅꯦꯕ ꯍꯦꯟꯋꯥꯛꯁꯨ ꯈꯨꯗꯥꯡꯗꯨꯗ ꯈꯨꯗꯥꯡꯗꯨꯅ ꯈꯔ ꯍꯦꯕꯤ ꯑꯣꯏꯅ ꯇꯧꯔꯦ ꯑꯗꯨꯒ ꯉꯛ ꯇ ꯃꯆꯥ ꯑꯃꯒ ꯇꯧꯔꯛꯑꯦ ꯑꯗꯨꯗꯨꯒ ꯂꯨꯄꯥ ꯂꯤꯁꯤꯡ ꯑꯃꯒ ꯆꯅꯤ ꯆꯍꯨꯝ ꯂꯧꯋꯦꯕ ꯑꯗꯣ ꯑꯗꯨꯝ ꯌꯥꯕꯅꯦꯕ ꯍꯣꯡꯉꯥꯕꯅꯦ ꯑꯗꯣ ꯕꯖꯥꯔꯗꯒ ꯍꯪꯉꯨꯔꯗꯤ ꯎꯝ
ꯁ꯭ꯋꯥꯏꯗꯅꯦ ꯃꯣꯏꯅꯅꯦ ꯑꯗꯨꯝ ꯅꯣꯔꯃꯦꯜ ꯌꯣꯜꯂꯤꯖꯤꯗꯒꯤꯅꯦ ꯋꯥꯟ ꯄꯣꯏꯟ ꯐꯥꯏꯚ ꯀꯦꯅꯤ ꯃꯌꯥꯝꯒ ꯑꯗꯨꯝ ꯌꯣꯟꯅꯩꯒꯁꯦꯀꯣ ꯑꯗꯣ ꯑꯁ ꯑꯣꯐꯔꯒꯁꯦ ꯏꯁꯇꯥꯔꯇꯤꯡꯅꯤꯀꯣ ꯋꯥꯟ ꯄꯣꯏꯟ ꯐꯥꯏꯚꯀꯁꯦ ꯑꯗꯣ ꯑꯁ ꯑꯣꯐꯔ ꯄ꯭ꯔꯥꯏꯖꯇ ꯑꯥ ꯋꯥꯟ ꯄꯣꯏꯟ ꯊ꯭ꯔꯤ ꯐꯣꯔꯒ ꯄꯤꯅꯩꯅꯦ ꯑꯗꯣ ꯑꯗꯨꯝ ꯑꯥ ꯅꯣꯏꯒꯤ ꯑꯗꯨꯗꯤ ꯋꯥꯟ ꯄꯣꯏꯟ ꯊ꯭ꯔꯤ ꯍꯥꯏꯗꯣ ꯑꯗꯨꯝ ꯌꯥꯔꯦ ꯁ꯭ꯋꯥꯏꯗꯗꯤ ꯄꯥꯛꯅ ꯄꯤꯗꯦꯕ ꯀꯩꯁꯨ ꯂꯤꯁꯤꯡꯒꯤ ꯃꯈꯥ ꯂꯥꯟꯗꯕ ꯋꯥꯏꯌ‌ꯦ ꯫
ꯎꯝ ꯑꯗꯣ ꯑꯩꯅ ꯍꯥꯏꯕꯤꯔꯗꯤ ꯌꯥꯝ ꯂꯧꯕꯤꯔꯅꯨꯅ ꯍꯥꯏꯕꯤꯔꯁꯨ ꯌꯥꯏꯗ ꯅꯠꯇ꯭ꯔꯥ?
ꯍꯣꯏ ꯈꯪꯅ ꯆꯥꯟꯅꯕ ꯍꯥꯏꯖꯤꯅ ꯈꯔ ꯍꯦꯛ ꯖꯨꯠ ꯆꯥꯅꯁꯨ ꯇꯧꯔꯛꯏꯗꯣ ꯍꯥꯏꯗꯤ ꯁꯛ ꯃꯥꯏ ꯌꯦꯡꯅꯔꯒ ꯆꯦꯛꯁꯤꯟꯅ ꯇꯧꯕꯤꯕꯗꯣꯀꯣ ꯫
ꯃꯥꯅꯦ ꯃꯥꯅꯦ
ꯑꯇꯩꯁꯤꯡꯁꯤꯅꯅꯦ ꯑꯃ ꯈꯪꯗꯦ ꯑꯣꯚꯔꯂꯣꯛ ꯈꯔ ꯍꯥꯞꯄꯛꯇꯕꯒꯨꯝ ꯇꯧ ꯑꯃ ꯇꯧ ꯫ ꯅꯥꯇꯩ ꯆꯥꯅ ꯍꯦꯛ ꯇꯧꯗꯦꯕ ꯑꯗꯨꯝꯀꯥꯟꯗꯗꯤ ꯁꯥꯎꯅꯤꯡꯉꯛꯄꯗꯣ ꯑꯩꯈꯣꯏꯁꯨ ꯑꯩꯈꯣꯏꯗꯤ ꯑꯃ ꯇꯨꯔꯒ ꯑꯥ ꯃꯊꯪ ꯑꯃꯨꯛ ꯑꯃꯃꯨꯛ ꯇꯨꯗꯣꯏꯕ ꯀꯩꯁꯨ ꯄꯥꯛꯅ ꯇꯨꯕ ꯄꯣꯠꯇꯦ ꯍꯥꯏꯕ ꯑꯃꯨꯛ ꯂꯩꯖꯒꯤꯈꯤꯕꯁꯤꯅ ꯀꯨꯏꯅ ꯍꯟꯖꯤꯟ ꯍꯟꯖꯟꯅ ꯁꯦꯠꯇꯣꯏꯅꯤꯗꯣ ꯑꯗꯨꯝ ꯑꯃ ꯫ ꯑꯗꯨꯅ ꯂꯩꯔꯤꯀꯥꯟꯗ ꯐꯖꯕꯗꯣ
ꯎꯝ ꯑꯩ ꯍꯪꯕꯤꯒꯦ ꯑꯗꯨꯒ ꯅꯪꯉꯣꯟꯗ ꯃꯔꯣꯟ ꯑꯃꯨꯛ ꯍꯥꯏꯔꯛꯀꯦ ꯫
ꯍꯪꯉꯣ ꯑꯗꯨꯒ ꯍꯥꯏꯔꯛꯑꯣ ꯄꯥꯎ
ꯎꯝ ꯍꯣ ꯍꯣ ꯍꯣꯏ ꯊꯝꯃ‌ꯣ ꯊꯝ ꯫